ꯇꯔꯤꯅꯣ
ꯇꯔꯒ ꯂꯩ ꯂꯐꯨ
ꯍꯥ
ꯂꯥꯛꯇꯣꯛ ꯏꯁꯥꯟ
ꯅꯆꯤꯟꯒꯤꯅꯆꯤꯟ ꯂ ꯐꯨ ꯊꯦ
ꯍꯣꯏ ꯏꯟ ꯆ
ꯈꯣꯡꯗ꯭ꯔꯨꯝꯅꯦ ꯑꯂꯨꯒ
ꯎ ꯈꯨꯟ꯭ꯔꯣ ꯆꯥꯔꯕ꯭ꯔꯣ
ꯏꯁꯨ ꯆꯔꯦ
ꯍꯦꯝꯁꯥꯕ ꯃꯥꯜꯗ ꯑꯩꯗꯤ ꯂꯐꯨꯔꯦ ꯈꯜꯂꯨꯨꯔꯦ ꯃꯃꯤꯅꯗꯣ ꯀꯧꯈ꯭ꯔꯕꯦꯝ
ꯎꯝ ꯆꯣ ꯂꯐꯨꯗꯤ ꯂꯩꯇꯦꯀꯣ ꯂꯐꯨ ꯍꯥꯏꯁꯨ ꯅꯠꯇꯦ ꯂꯐꯨ ꯍꯥꯏꯔꯦ
ꯍꯥꯎꯕ꯭ꯔ
ꯍꯥꯎꯗꯦꯅ
ꯑꯣ ꯀꯩꯗ ꯍꯥꯏꯒꯦ ꯀꯩꯗꯧꯔꯒꯦ ꯍꯥꯏꯕ ꯂꯥꯁ ꯆꯠꯇꯣꯏꯅꯦ ꯍꯣꯏ ꯆ ꯅꯦ
ꯄ ꯄꯨꯡ ꯀꯌꯥꯗꯒꯦ
ꯑꯗꯨ ꯔ
ꯑꯅ
ꯅꯪꯒꯤꯁꯤꯁ ꯌꯥꯝꯅ ꯏꯀꯣ ꯂꯥꯛꯄ ꯉꯝꯗ
ꯇꯥꯗꯦ
ꯏꯀꯣꯜ ꯂꯥꯛꯄꯒ ꯇꯧꯦꯔ
ꯍꯧꯖꯤꯛꯇꯤ
ꯍꯧꯁꯤ ꯇꯒꯦ
ꯑꯔꯤꯒꯤ ꯄꯥꯕ ꯍꯔꯦꯒ ꯃꯤꯗꯤ
ꯄꯥꯗꯒ ꯀꯥꯟ ꯁꯤꯥꯏ ꯃ ꯈꯜꯣ ꯑꯗꯨ ꯀꯣꯔ ꯆ
ꯍꯥꯏꯥꯏ ꯐꯥꯏꯕꯖ ꯅꯨꯕꯥꯎ
ꯗꯨ ꯍꯂꯣ ꯅꯅ ꯅꯕꯨꯣ ꯌꯥꯝꯅ ꯅꯅꯦ
ꯀꯔꯤꯒꯔꯥ
ꯑꯩ ꯇꯨꯝꯗꯒꯨꯝ ꯇꯨꯝꯗꯕꯒꯨꯝ ꯇꯧꯔꯒ ꯇꯨꯝꯃꯒꯗ ꯑꯩ ꯑꯗꯨꯝ ꯎꯝ ꯃꯁꯤ ꯁꯤꯁꯦ ꯀꯁꯤꯔ ꯌꯥꯝ ꯁꯥꯎꯔꯤꯁꯦ ꯑꯩꯗꯤ ꯈꯜꯂꯛꯅꯤꯅ ꯃꯤꯒ ꯈꯠꯅꯕꯕ ꯇꯥꯈꯤꯕ ꯑꯩ ꯅ ꯐꯣꯟ ꯀꯣꯜ ꯇꯧꯋꯦ ꯍꯥꯏꯕ ꯈꯪꯗꯦꯕ ꯑꯗꯨ ꯃꯤ ꯑꯃꯈꯛꯇꯅꯒ ꯎꯗꯧ ꯎ ꯋꯥ ꯀꯥꯟꯗꯒꯤ ꯑꯗꯣ ꯐꯣꯟ ꯁꯅꯔꯗꯤ ꯑꯗꯨꯃꯗꯤ ꯁꯅꯤꯅꯦꯦ ꯃꯥꯥꯡꯒꯤ ꯈꯕ ꯍꯣꯒꯔꯂꯒꯏ ꯐꯣꯟꯅꯤ ꯈꯄ ꯈꯅ ꯑꯦꯟ ꯅꯧꯅꯤ ꯈꯅꯤ ꯑꯗꯨꯝꯕꯣ
ꯑꯥꯡꯗ ꯑꯁ ꯂꯣꯏꯔ ꯍꯦ
ꯀꯗꯒꯒ
ꯑꯃꯃꯗ ꯔꯃꯩ ꯑꯃꯃꯗ ꯃꯥ ꯈꯠꯅꯔꯒ ꯃꯦꯆ ꯁꯥꯟꯅꯕ ꯈꯣꯠꯄ ꯌꯥꯝ ꯂꯩꯕꯗꯣ ꯃꯥꯅ ꯐꯥꯈ꯭ꯔꯦ ꯏꯁꯀ꯭ꯔꯤꯟ ꯁꯤꯌꯔ ꯊꯧꯕ ꯌꯥꯏ ꯑꯩꯉꯣꯟꯗ ꯃꯤꯅꯤꯡ ꯍꯜꯂꯛꯑꯣ ꯍꯜꯂꯛꯑꯣ ꯍꯜꯂꯛꯑꯣ ꯃꯥꯗꯤ ꯑꯩꯈꯣꯏ ꯂꯝ ꯈꯪꯗꯕꯅꯤꯅ
ꯏꯀꯅꯤ ꯍꯥꯏꯒꯦ
ꯍꯥꯥ
ꯀꯅꯥꯅ ꯍꯥꯏꯒꯦꯕ
ꯍꯦ ꯑꯗꯨꯝ ꯅꯨꯡꯉꯥꯏꯇꯕꯒꯤ ꯀꯥꯏꯅꯕꯒꯤ ꯃꯦꯁꯦꯖ ꯉꯥꯛꯇꯅꯦꯕ ꯂꯩꯕꯗꯨꯁꯨ ꯑꯗꯨꯁꯨ ꯑꯗꯨꯝ ꯀꯩꯁꯨ ꯇꯧꯕꯗꯤ ꯇꯧꯗꯦ
ꯃꯉꯣꯟꯗꯗꯤ ꯅꯍꯥꯟꯒꯤ ꯑꯦꯛꯁꯤꯗꯦꯟꯅꯦ ꯍꯥꯏꯕ꯭ꯔ ꯀꯩꯅꯣꯝꯃ ꯍꯥꯏꯅꯦ
ꯀꯩꯍꯥꯏꯕ
ꯅꯍꯥꯟꯒꯤ ꯑꯦꯛꯁꯅꯦꯅ ꯍꯥꯏꯕ ꯀꯔꯃꯥꯏꯅ ꯍꯥꯏꯒꯦ ꯍꯥꯏꯕ
ꯍꯥꯏꯌꯦ ꯍꯥꯏꯌꯦ ꯃꯥꯅ ꯑꯗꯨ ꯈꯪꯗ꯭ꯔꯤꯉꯩꯗꯒꯤ ꯑꯩ ꯍꯦꯛ ꯑꯩꯈꯣꯏꯅꯤ ꯋꯥꯔꯤ ꯁꯥꯟꯅꯕ ꯍꯧꯕꯗꯒꯤ ꯑꯩ ꯂꯣꯏꯅ ꯋꯥꯔꯤꯁꯨ ꯂꯤꯕꯤꯒꯦ ꯑꯗꯨꯒꯤ ꯃꯥꯗꯣ ꯁꯥꯎꯅꯤꯡꯕꯁꯨ ꯁꯥꯎꯕ ꯌꯥꯗ꯭ꯔꯦ ꯑꯩꯅ ꯍꯥꯟꯅ
ꯎꯝ
ꯁꯦꯡꯅ ꯍꯥꯏꯕꯤꯕꯒꯤ ꯑꯩꯅ ꯂꯣꯠꯂꯝꯃꯗꯤ ꯃꯥ ꯊꯤꯅ ꯁꯥꯎꯗꯣꯏꯅꯦꯕ
ꯃꯅꯤꯁꯤꯡ ꯍꯥꯏ ꯀꯦꯕꯤꯔꯥ ꯃꯥꯟꯁꯤ ꯀ ꯏꯁꯨꯜ ꯂꯧꯎꯔꯝꯅꯒꯥ ꯅꯪꯅ ꯋꯥꯠꯆꯤꯁꯤꯅ ꯂꯝꯕ ꯑꯔꯦ ꯃ ꯃꯦꯇꯣ ꯄꯒ ꯅ ꯅꯪꯗꯣ ꯑꯁꯣꯏꯕ ꯇꯥꯔꯦꯅꯦ
ꯇꯧꯔꯦ ꯇꯧꯔꯦ ꯑꯗꯨ ꯑꯗꯨꯒꯨꯝꯕ ꯇꯧꯒꯗꯕ ꯃꯤꯗꯤ ꯅꯠꯇꯦ ꯇꯧꯔꯁꯨ ꯀꯩꯁꯨ ꯀꯥꯏꯗꯦꯅ ꯑꯗꯨꯗ ꯑꯀꯥꯏꯕ ꯋꯥ ꯂꯩꯇꯦ
ꯐꯥꯎꯔꯣ
ꯑꯗꯨꯝ ꯆꯥꯏꯅꯤ
ꯑꯦꯅꯔꯖꯤ ꯌꯥꯎꯗꯦꯗ ꯁꯤꯒꯨꯝꯕ ꯏꯟꯖꯥꯡꯗꯤ
ꯍꯥꯥ
ꯁꯝꯐꯨꯠꯀꯨꯝꯕ ꯇꯧꯕꯤꯔꯗꯤ ꯐꯥꯒꯗꯕ ꯑꯂꯨꯗꯨꯅ ꯏꯔꯣꯝꯕꯒꯨꯝꯕ ꯁꯦꯝꯂꯒꯀꯣ ꯌꯥꯗꯔꯦ ꯑꯧꯟꯖꯥꯡꯗꯤ
ꯍꯣꯇꯦꯜꯗ ꯆꯥꯛ ꯆꯥꯅꯤꯡꯉꯦ
ꯍꯥꯏꯗꯤ ꯍꯦꯟꯅ ꯍꯦꯟꯅ ꯑꯗꯨꯝ ꯆꯥꯅꯤꯡꯕ ꯑꯁꯤ ꯆꯥꯅꯤꯡꯉꯦ ꯍꯥꯏꯕꯤ ꯂꯩꯇꯦ ꯉꯔꯥꯡꯁꯨꯌꯥꯝ ꯆꯪꯕꯗꯤ ꯅꯠꯇꯦ ꯑꯗꯨꯝ ꯎꯝ ꯁ꯭ꯀꯣꯜ ꯀꯧꯍꯜꯂꯤꯁꯤꯅ ꯑꯩꯈꯣꯏꯒꯤꯗꯤ ꯇꯥꯕ꯭ꯔꯣ
ꯊꯥꯏꯌꯦ ꯑꯩꯅ ꯇꯨꯃꯤꯟꯅ ꯂꯩꯕꯒꯤꯅꯦ ꯅꯪꯒꯤ ꯐꯤꯒꯔ ꯌꯦꯡꯉꯒ ꯇꯨꯃꯤꯟꯅ ꯂꯩꯕ ꯑꯗꯨꯒꯤꯅꯤꯅ ꯕꯦꯛ ꯃꯅꯤꯡꯗ ꯁꯦꯞ ꯐꯖꯅ ꯊꯣꯛꯑꯦ
ꯅꯪ ꯀꯩꯅꯣꯝꯃ ꯆꯥꯕ ꯆꯠꯁꯦꯔꯣ
ꯑꯁ ꯁꯟꯗꯦꯔꯒꯤ ꯑꯣꯏꯅ ꯆꯂꯁꯤꯅꯦ
ꯑꯗꯨꯗꯤ ꯁꯟꯗꯦꯗ ꯆꯥꯔꯖ ꯆꯠꯁꯤꯀꯣ
ꯆꯠꯄꯨꯗꯤ ꯆꯠꯂꯁꯦ
ꯍꯥꯥ
ꯆꯔꯁꯗꯤ ꯆꯂꯁꯦꯒ ꯆꯥꯁ ꯍꯣꯏ꯫
ꯀꯔꯤꯒꯤꯅꯣ꯫
ꯆꯔꯁ ꯆꯠꯄ ꯀꯩꯀꯗꯤꯒꯤ ꯋꯔꯤꯅꯤꯗ꯫
ꯑꯩꯈꯣꯏꯅꯤ ꯈꯛꯇꯠ ꯆꯠꯁꯤ ꯍꯥꯏꯕꯗꯨꯔꯣ꯫
ꯍꯣꯏ꯫
ꯑꯣ꯫ ꯄꯨꯡ ꯀꯌꯥꯗꯤ ꯀꯌꯥ ꯐꯥꯎ꯫
ꯈꯪꯗꯦ꯫
ꯄꯨꯡ ꯀꯌꯥꯗ ꯊꯣꯛꯎꯁꯤ ꯍꯥꯏꯅꯣ꯫
ꯅꯥꯏꯟ ꯇꯦꯟ ꯑꯗꯨꯝ ꯑꯗꯨꯝ ꯃꯇꯝ ꯈꯔ ꯈꯔ ꯇꯧꯔꯤ ꯃꯇꯝ ꯑꯗꯨꯝ ꯀꯨꯝꯃꯅꯤꯅ꯫ ꯇꯨꯌꯦꯜꯞ ꯏꯂꯥꯕꯦꯜ ꯗꯤ ꯊꯨꯅ ꯀꯨꯝꯕꯅꯦ꯫
ꯑꯗꯣ ꯀꯃꯥꯏꯅ ꯆꯠꯇꯣꯏꯕ ꯀꯔꯝꯕ ꯒꯥꯔꯤꯗ ꯑꯣꯇꯣꯗ ꯆꯥꯠꯇꯣꯏꯅꯤꯀꯣ ꯑꯗꯨꯅ ꯐꯥꯅꯤꯗ꯫ ꯍ꯫
ꯃꯤꯒꯤꯗꯤ ꯆꯠꯁꯤꯔ꯫
ꯍꯣꯏ ꯑꯗꯨꯃꯥꯏꯅ ꯇꯧꯔꯁꯦ꫰꫰ ꯑꯗꯣ ꯅꯪ ꯀꯩ ꯗꯔꯦꯁ ꯆꯦꯠꯇꯣꯏꯅꯣ꯫
ꯑꯩ ꯗꯔꯦꯁ ꯂꯩꯇꯦꯅ꯫
ꯅꯪꯒꯤꯗꯤ ꯂꯩꯌꯦ꯫
ꯑꯣꯏꯅ ꯈꯟꯂꯤꯅꯤ꯫
ꯍꯥꯥ꯫
ꯇꯨꯄꯣꯛ ꯁꯥ ꯑꯣꯏꯅ ꯍꯠꯂꯤꯁꯤ ꯈꯟꯂꯤꯅꯤ ꯍꯥꯏꯕ꯫
ꯀꯩ ꯍꯥꯏꯕ꯫
ꯀꯩ ꯍꯥꯏꯅꯣ ꯇꯥꯗꯦ꯫
ꯁꯔꯠ ꯑꯣꯏꯅ ꯍꯥꯞꯔꯁꯤꯅ ꯈꯜꯂꯦ ꯍꯥꯏꯕ꯫
ꯇꯤ ꯁꯥꯔꯠ ꯍꯥꯏꯔꯣ꯫ ꯀꯔꯤ ꯍꯥꯏꯕ꯭ꯔꯣ꯫ ꯇꯕꯔꯣ꯫
ꯑꯩ ꯇꯥꯏꯌꯦ꯫
ꯀꯔꯤ ꯍꯥꯏꯕ꯭ꯔꯥ꯫
ꯇꯨꯄꯣꯛ ꯁꯔꯥꯠ ꯑꯣꯏꯅ ꯍꯥꯑꯣꯔꯁꯤꯔ ꯈꯜꯂꯦ ꯍꯥꯏꯕꯅꯦ꯫
ꯍꯥꯄꯣ ꯍꯥꯄꯣ꯫ ꯃꯤꯗꯤ ꯐꯤꯔꯣꯜ ꯌꯥꯝꯕꯅꯤꯅ ꯅꯠꯇ꯭ꯔꯥ꯫
ꯂꯩꯖꯗꯦ꯫
ꯑꯩꯁꯦ ꯗ꯭ꯔꯦꯁ ꯂꯩꯗꯦꯅꯦ꯫
ꯑꯒꯤ ꯌꯥꯝꯃꯤꯗꯨꯅꯤ꯫
ꯂꯩꯇꯦ ꯂꯩꯇꯦ ꯂꯩꯇꯦ꯫ ꯅꯪꯒꯤꯅꯦ ꯌꯥꯝꯕꯗꯤ꯫
ꯈꯪꯗꯔꯒ ꯈꯪꯇꯥꯛ ꯉꯥꯡꯂꯛꯀꯅꯨ꯫
ꯈꯪꯉꯦ ꯈꯪꯉꯦ꯫
ꯊꯥꯗꯤ ꯊꯥꯌꯦ꫰꫰
ꯊꯥꯕꯅꯦ꯫
ꯀꯩꯖꯗꯦ꯫
ꯂꯩ ꯂꯩ ꯑꯩ ꯈꯪꯉꯦ꯫
ꯀꯩꯅꯣ꯫ ꯂꯩꯅꯤꯡꯉꯥꯏ ꯂꯩꯖꯗꯦ ꯑꯈꯣꯏꯗꯤ꯫
ꯀꯩ ꯍꯥꯏꯕ꯫
ꯇꯥꯗꯦꯗ
ꯎꯝ ꯑꯈꯣꯏꯒꯤ ꯑꯃꯦꯠꯄꯥ ꯃꯔꯣꯛ ꯌꯥꯝ ꯁꯥꯏ
ꯇꯥꯕ꯭ꯔꯣ
ꯈꯔ ꯇꯥꯏ
ꯌꯥꯝ ꯍꯥꯎꯕ ꯃꯥꯜꯂꯤꯀꯣ
ꯍꯣꯏ ꯌꯥꯝ ꯍꯥꯎꯋꯦ
ꯑꯃꯦꯠꯄꯒꯨꯝꯕ ꯐꯖ ꯂꯩꯔꯗꯤ ꯆꯥꯕ ꯌꯥꯕꯅꯦꯕ ꯑꯗꯨꯒ ꯃꯣꯔꯣꯛ ꯆꯥꯕ ꯅꯨꯡꯉꯥꯏ ꯆꯥꯗꯕꯒꯤ ꯍꯥꯎꯇ꯭ꯔꯦ
ꯑꯁ ꯌꯥꯗꯦꯗ ꯅꯣꯏ ꯐꯝꯃꯤꯟꯅꯕ ꯑꯉꯥꯡꯁꯤꯡꯗꯣ
ꯍꯣꯏ
ꯅꯪꯒ ꯂꯩꯃꯤꯟꯅꯕ ꯑꯉꯥꯡꯁꯤꯡꯗꯣ ꯌꯥ
ꯍꯣꯏ ꯈꯔ ꯂꯪꯒꯟꯕ ꯍꯥꯏꯕ ꯇꯥꯔꯦ ꯏꯅꯥꯎ ꯅꯨꯨꯄꯤꯁꯤꯡꯅ
ꯅꯅꯥꯎ ꯅꯨꯄꯤ ꯌꯥꯝꯕ ꯃꯥꯜꯂꯦꯀꯣ
ꯍꯣꯏ ꯑꯩ ꯃ ꯃꯉꯥ ꯂꯩꯕ ꯎꯄꯥꯏ ꯂꯩꯇꯦ
ꯏꯄꯥꯏ ꯂꯩꯇꯦ
ꯀꯥꯃꯥꯏꯟ ꯇꯧꯏ ꯅꯪꯒꯤ ꯀ꯭ꯂꯥꯁꯁꯦ ꯀꯂ꯭ꯥꯁ ꯇꯧꯋꯦ ꯅꯪꯒꯤꯀꯣ ꯄꯩꯁꯥ ꯆꯪꯂꯝꯗꯥꯏꯗ ꯌꯥꯔꯛꯀꯅꯤ ꯂꯥꯁ ꯇꯥꯏꯝꯗ ꯑꯩꯗꯤ ꯑꯗꯨꯃꯥꯏꯅ ꯇꯧꯕꯅꯦ ꯐꯥꯔꯁ ꯇꯥꯏꯝ
ꯌꯥꯗꯦꯕ ꯄꯦꯃꯦꯟ ꯅꯨꯃꯤꯠ ꯀꯣ ꯌꯥꯗꯦ ꯃꯣꯏ ꯑꯦꯃꯥꯎꯟ ꯊꯣꯛꯂꯛꯀꯅꯤ ꯍꯥꯏꯕꯒꯤ ꯃꯇꯝ ꯑꯣꯏꯔꯝꯗꯒꯤ ꯊꯣꯛꯑꯦ ꯑꯩꯗꯣ ꯄꯦꯃꯦꯟ ꯅꯠꯇꯕ ꯅꯨꯃꯤꯠꯅ ꯇꯥꯕ꯭ꯔꯣ
ꯇꯥꯏꯌꯦ
ꯍꯥꯎꯇꯕꯅꯦ ꯃꯣꯔꯣꯛ ꯆꯥꯕꯩ ꯋꯥꯅꯦ ꯏꯟꯁꯥꯡꯅꯦ
ꯍꯤꯡꯅꯤꯉꯥꯏ ꯍꯤꯡꯅꯤꯉꯥꯏ ꯈꯛꯇ ꯆꯥꯕꯅꯤ ꯅꯠꯇ꯭ꯔꯥ
ꯅꯪ ꯅꯪꯗꯤ ꯂꯣꯏꯒꯗꯧꯔꯕ꯭ꯔꯣ ꯅꯪꯒꯤꯁꯤꯡꯗ
ꯈꯔꯗꯤ ꯂꯣꯏꯔꯛꯇꯧꯔꯦ ꯑꯗꯨꯕꯨ ꯀꯩꯅꯣꯁꯦ ꯃꯅꯨꯡꯒꯤ ꯀꯩꯀꯩꯅꯣꯗꯣ ꯃꯆꯥ ꯃꯆꯥꯗꯣ
ꯎꯝ ꯃꯇꯝ ꯌꯥꯝ ꯆꯪꯉꯦ
ꯑꯗꯨꯁꯨ ꯃꯇꯝ ꯂꯧꯕꯅꯤ ꯀꯣꯛꯅ ꯅꯨꯡꯉꯥꯏꯇꯕ ꯃꯔꯣꯜ ꯑꯃ ꯇꯥꯏꯌꯦꯀꯣ
ꯇꯥꯏ
ꯉꯔꯥꯡꯁꯨ ꯌꯥꯝ ꯊꯦꯡꯅꯩ ꯑ ꯑꯩ ꯑꯗꯨꯨꯝꯕꯗꯣ
ꯍꯥꯥ
ꯄꯨꯡ ꯃꯔꯤꯗꯅꯤ ꯑꯩ
ꯄꯨꯡ ꯃ ꯇ ꯁꯤ ꯌꯥ ꯍꯦ ꯅꯪꯁꯨ
ꯑꯗꯨꯅꯦ ꯑꯩꯗꯤ ꯈꯪꯗꯦ ꯀꯒ ꯇꯧꯕꯔ